ꯍꯜꯂꯣ ꯎꯝ
ꯑ ꯀꯩꯅꯣꯗ ꯑꯗꯨꯝ ꯆꯠꯂꯨꯁꯦꯕꯟꯗ ꯂꯩꯕ꯭ꯔꯗ
ꯆꯜꯔꯁꯤ
ꯈꯪꯗꯦ ꯆꯠꯅꯤꯡꯕ ꯃꯇꯝꯗ ꯑꯗꯨꯝ ꯆꯠꯄ ꯌꯥ ꯍꯥꯏꯒ ꯍꯧꯖꯤꯛꯀꯥꯟꯗꯤ ꯁꯥꯁꯨ ꯁꯥꯔꯕꯅ ꯑꯗꯨꯗꯣ ꯏꯪꯊꯝꯊꯥ ꯌꯧꯁꯤꯈ꯭ꯔꯗꯤ ꯑꯃꯨꯛ ꯅꯨꯡꯉꯥꯏꯔꯣꯏꯗꯕ ꯆꯠꯄꯁꯦ
ꯁꯝꯗꯗꯩ ꯋꯥꯇꯔꯐꯣꯜ ꯇꯥꯔꯣꯏꯗꯣꯏꯅꯤꯅꯦꯕꯉꯥ
ꯍꯧꯖꯤꯛ ꯎꯝ ꯈꯪꯉ ꯅꯣꯡꯖꯨ ꯏꯁꯥꯁꯦ ꯑꯗꯨꯝ ꯅꯨꯡꯗꯏ ꯅꯨꯡꯉꯥꯏꯅꯤ ꯑꯗꯣ ꯀꯩꯅꯣ ꯍꯦꯛ ꯌꯧ꯭ꯔ ꯀꯩꯅꯣ ꯍꯦꯛ ꯌꯧꯈ꯭ꯔꯒꯗꯤ ꯑꯩꯈꯣꯏꯒꯤ ꯅꯤꯡꯊꯝꯊꯥꯗ ꯌꯧꯈ꯭ꯔꯗꯤ ꯃꯐꯝꯗꯨꯣ ꯐꯖꯐꯝ ꯈꯪꯉꯩꯗꯩ ꯏꯪ
ꯎꯝ
ꯍꯧꯖꯤꯀꯤ ꯑꯣꯏꯣꯏꯗꯤ ꯑ
ꯀ ꯃꯣꯕꯥꯏꯜ ꯐꯦ ꯆꯠꯂꯁꯤꯔ ꯍꯜꯂꯛꯄꯗ ꯀꯦꯞ ꯂꯥꯛꯑꯣ ꯌꯥꯗꯅꯕ
ꯅꯠꯇ꯭ꯔꯁꯨ ꯒꯥꯔꯤ ꯑꯃ ꯇꯧꯔꯒ ꯑꯗꯨꯝ ꯆꯠꯖꯩꯗꯣ ꯃꯐꯝꯗꯣ ꯃꯤ ꯑꯩꯈꯣꯏꯈꯛ ꯅꯠꯇꯦꯕ ꯂꯥꯑꯝꯗ ꯑꯗꯨ ꯄꯨꯔꯥ ꯇꯨꯔꯤꯁ ꯏꯁꯄꯣꯠꯅꯤꯅ
ꯌꯨꯕꯤꯗꯕ ꯂꯥꯡꯉꯅꯤ ꯑꯩꯈꯣꯏꯗꯤ ꯀꯩꯝ ꯆꯠꯇ꯭ꯔꯕꯅꯤꯗ ꯁꯤ ꯀꯔꯤ ꯀꯣꯏꯗ꯭ꯔꯕꯅꯤꯗ
ꯌ ꯌꯨꯝꯗꯒꯤꯩ ꯃꯄꯥꯟ ꯊꯣꯛꯇꯕꯒꯤ ꯃꯍꯨꯠꯇ ꯈꯔ ꯀꯣꯏ ꯂ ꯑꯁ ꯑꯗꯨꯗꯩꯗꯤ ꯕꯤꯗ꯭ꯌꯥꯁꯒꯔꯅ ꯀꯩꯅꯣ ꯇꯧꯕ ꯈꯣꯠ ꯑꯃꯁꯨ ꯂꯩꯔꯤ ꯃꯐꯝ ꯑꯃ ꯀ ꯋꯥ ꯂꯪꯒ ꯊꯜꯖ ꯑꯁ ꯑꯗꯨꯒꯤ ꯃꯐꯝ ꯈꯨꯕꯁ ꯑꯗꯨꯗꯤ ꯄꯨꯔꯥ ꯆꯤꯡ ꯉꯗꯔꯦ
ꯎꯝ
ꯃꯥꯒꯤ ꯀꯩꯅꯣꯅ ꯉꯗꯤ ꯈꯪꯗꯦꯕ ꯀꯩꯕ ꯑ ꯃꯥꯒꯤ ꯀꯦꯃꯦꯔꯥ ꯚ꯭ꯌꯨꯅꯔꯗꯤ ꯈꯪꯗꯦꯕ
ꯂ ꯊ ꯑꯂꯖ ꯀꯩꯅꯩꯅꯣ ꯊꯧꯧꯕꯜꯣꯗꯔꯥꯎ
ꯅꯪꯅ ꯅꯍꯥꯟ ꯑꯃ ꯃꯅꯤꯒꯤ ꯆꯠꯂꯨꯒꯦ ꯍꯥꯏꯔꯝꯕꯗꯨꯅꯦꯕ
ꯊꯧꯕꯥꯜꯗ ꯂꯩ
ꯑꯗꯨ ꯑꯣꯏꯔꯝꯗꯧ ꯃꯥꯜꯂꯦ ꯆꯤꯡꯗꯨꯗꯤ ꯕꯔꯛꯑꯅꯤ
ꯆꯨꯝꯅ ꯊꯤꯕ ꯑꯝꯇ ꯂꯩꯇꯦꯕꯣ ꯂꯣꯏ ꯐꯖꯦ
ꯏꯁ ꯅꯠꯇꯦꯍꯦ ꯆꯤꯡ ꯆꯤꯡ ꯐꯖꯕ ꯏꯁꯤꯡꯗꯨꯩ ꯃꯔꯛꯇꯨꯗ ꯌꯥꯝ ꯊꯤꯅ ꯐꯖꯕ ꯋꯥꯔ ꯁꯥꯛꯛꯇꯤꯠꯀ ꯁꯪꯉꯒꯅ ꯂꯩꯔꯤꯁꯦ ꯆꯤꯡꯁꯤꯡꯁꯦ ꯑꯌꯥꯝꯕꯅꯗꯤ ꯀꯩꯅꯣ ꯇꯧꯋꯤꯗꯅ ꯑꯩꯈꯣꯏꯒꯤ ꯎ ꯄꯥꯕꯤ ꯀꯩꯀꯥ ꯑꯣꯏꯅ ꯍꯧꯔ ꯂꯩꯗꯅ ꯑꯌꯥꯝꯕꯅ ꯑꯗ ꯗꯥꯏꯔꯦꯛ ꯎꯕꯟꯕꯤ ꯇꯥꯏꯔꯤꯛꯁꯨ ꯅꯠꯇꯦꯕ ꯃꯣꯏꯗꯨꯗꯤ ꯍꯥꯏꯗꯤ ꯄꯨꯔꯥ ꯁ ꯈꯪꯗꯦ ꯁꯛꯆ ꯁꯪꯉꯦ
ꯎ ꯄꯥꯝꯕꯤ ꯂꯩꯕ ꯏꯅꯦ ꯁꯪꯉꯤꯗꯣ ꯍꯧꯖꯤꯇꯅꯦ ꯍꯧꯖꯤꯇꯤ ꯔꯦꯅꯤ ꯁꯤꯖꯤꯟꯅꯅ ꯄꯣꯠ ꯂꯣꯏ ꯁꯪꯅ ꯐꯖꯅ ꯎꯅꯤ
ꯍꯥꯏꯗꯤ ꯇꯦꯔꯦꯁ ꯐꯥꯔꯃꯤꯡꯗ ꯑꯣꯏ ꯇꯥꯏꯞꯅꯦꯕ ꯃꯣꯏꯗ ꯑꯃ ꯊꯥꯛ ꯊꯥꯛ ꯂꯩꯔꯦ ꯇꯧꯕꯗꯣ ꯑꯗ ꯊ
ꯐꯠꯇꯕꯗꯤꯤ ꯌꯥꯝ ꯌꯥꯝ ꯂꯩꯗ
ꯑꯁꯗ ꯀꯗꯤ
ꯅꯪ ꯈꯉꯕꯣ ꯀꯦ ꯀꯩꯅꯣꯗꯤ ꯅꯪ ꯆꯠꯂꯕ ꯀꯗ꯭ꯔꯤꯕꯩꯖ ꯑꯉ ꯄ ꯀꯩꯅꯗ ꯄꯥꯇꯣ
ꯃꯐꯝꯗ ꯑꯩꯗꯤ ꯀꯃꯥꯏ ꯀꯃꯥꯏ ꯇꯧꯒꯦꯗ ꯍꯥꯏꯔꯛꯔꯕꯅꯦ
ꯁꯧꯕꯥꯟꯖꯤꯗ ꯍꯤꯁꯇꯣꯔꯤꯀꯦꯜ ꯀꯩꯅꯣ ꯌꯥꯝ ꯂꯩ ꯍꯇꯔꯤ ꯍꯤꯁꯇꯣꯔꯤꯀꯦꯜ ꯀꯩꯅꯣ ꯌꯥꯝ ꯂꯩ ꯑꯩꯈꯣꯏꯒꯤ ꯎ ꯌꯦ ꯁꯂꯥꯏ ꯊꯦꯠꯂꯤ ꯑꯗꯒꯤ ꯃꯩꯇꯩꯒꯤ ꯌꯨꯝ ꯑꯗꯒꯤ ꯃꯤ ꯃꯌꯥꯝ ꯊꯥꯏꯅꯗꯒꯤ ꯑꯔꯤ ꯑꯗꯤ ꯑꯣꯏꯕ ꯃꯣꯗꯦꯜ ꯃꯌꯥꯝ ꯁꯥꯔ ꯂꯩꯌꯦꯕ
ꯎꯝ ꯀꯩꯅꯣ ꯇꯥꯔ ꯇꯖ ꯑꯗꯔ ꯍ ꯇꯥ ꯇꯖ
ꯑꯟꯗ꯭ꯔꯣꯁꯦ ꯃ꯭ꯌꯨꯗꯤꯌꯝ ꯂꯩꯕꯗꯨꯔꯥ ꯑꯟꯗ꯭ꯔꯣꯒꯤ
ꯑꯥ ꯃꯣꯏ ꯌꯥꯝ ꯂꯩ ꯊ ꯃꯣꯏꯁꯨ ꯍꯤꯁꯇ꯭ꯔꯤ
ꯑꯗ ꯃꯥꯅ ꯑꯗꯨ ꯀꯩꯅꯣꯒꯤꯗꯤ ꯃꯈꯥꯕꯨꯈꯩꯗꯤ ꯁꯥꯔꯒ ꯃꯣꯗꯦꯜ ꯑꯣꯏꯅ ꯁꯥꯔꯒ ꯆꯥ ꯊꯥꯅ ꯑꯣꯏꯅ ꯊꯝꯃꯦꯕ ꯑꯗ ꯌꯦ ꯆꯂꯑ ꯑꯗꯒꯤ ꯀꯔꯤ ꯊꯥꯏꯅꯩ ꯌꯨꯝꯖꯥꯎ ꯑꯗꯒꯤ ꯁꯂꯥꯏ ꯈꯨꯗꯤꯡꯃꯛꯀꯤ ꯃꯃꯤꯡ
ꯀꯦꯝ ꯆꯣꯒꯦꯖꯦ ꯃ ꯐ
ꯈ ꯆꯥꯥꯎꯗ
ꯑꯦ ꯍꯧꯖꯤꯛ ꯃꯐꯝꯁꯦ ꯀꯣꯏꯕ ꯆꯠꯄꯗ ꯅꯨꯡꯉꯥꯏꯗꯧꯕ ꯍꯥꯏꯕꯗꯨ ꯂꯩꯗꯦ
ꯎꯝ ꯀ ꯂꯒꯗ ꯏꯅꯤ ꯀꯩꯅ ꯊꯥꯎ ꯣꯏ ꯃꯦꯂ ꯅꯅꯦ
ꯍꯥꯏꯐꯦꯠ ꯇꯥꯔꯕꯨꯗꯤ ꯃꯥ ꯃꯤ ꯃ ꯍꯥꯏ ꯆꯠꯄꯩ ꯆꯠꯇ꯭ꯔꯤ
ꯩꯅ ꯈꯥꯕꯣꯛ ꯊꯤ ꯂꯥꯏꯗ ꯏꯃꯥ ꯏꯆꯥ ꯅꯣꯡ ꯆꯠꯂꯨꯔꯒ
ꯑꯦ ꯑꯩꯅ ꯇꯥꯏꯁꯤꯅ ꯈꯥꯉꯕꯣꯛ ꯒꯥꯔꯗꯦꯟ ꯍꯥꯏꯕ꯭ꯔꯥ ꯑꯗꯨꯒꯨꯝꯕ ꯃꯥꯟꯕ
ꯈꯥꯡꯕꯒꯥꯅꯤꯅ ꯍꯣꯏ ꯑꯩꯗꯤ ꯆ ꯊꯥꯟꯗ ꯂꯩ
ꯎꯝ ꯑꯅꯤ
ꯌꯥꯅ ꯑꯩꯈꯣꯏꯗꯤ ꯅꯛꯇꯅꯑꯦꯅ
ꯎꯝ
ꯎ ꯄ ꯀꯨꯜꯂꯒ ꯑꯗꯨꯝ ꯂꯧꯕꯅꯦ ꯌꯥꯝ ꯀꯟꯅ ꯐꯖꯕꯨꯗꯤ ꯅꯠꯇꯦ ꯑꯗꯨꯑꯣꯁꯨ ꯊꯥꯏꯅ ꯌꯨꯝꯖꯥꯎ ꯑꯗꯨꯗꯒꯤ ꯑꯗꯨ ꯑꯗꯨꯒꯤ ꯃꯟꯗꯤꯔ ꯑꯗꯨ ꯑꯗꯨꯝ ꯌꯦꯡꯁꯤꯟꯕ ꯌꯥꯏꯗꯅ
ꯎꯝ ꯍ ꯃ꯭ꯌꯨꯖꯤꯌꯝꯁꯤꯅꯗꯤ ꯍꯦꯟꯅ ꯌꯥꯝ ꯂꯩꯔꯕꯗꯧ ꯃꯥꯜꯂꯦ ꯍꯒꯦ ꯖꯥ ꯏꯜꯂꯤꯦ
ꯄꯦꯖꯤꯌꯝꯁꯤ ꯌꯥꯝ ꯐꯖꯅ ꯁꯦꯝꯖꯤꯜꯂꯦ ꯑꯩ ꯃꯩ ꯀꯥꯏꯇ ꯂꯩꯔꯦ
ꯅꯍꯥꯟ ꯅ ꯑꯩꯈꯣꯏ ꯇꯥꯔꯒ ꯆꯠꯂꯨꯕꯗꯨꯗꯤ ꯀꯩꯁꯨ ꯌꯥꯝ ꯁꯦꯝꯖꯤꯟꯕꯗꯤ ꯑꯣꯏꯗꯦ ꯃꯣꯏꯗꯣ ꯑꯃ ꯃꯣꯏꯒꯤ ꯀꯦꯐ ꯂꯩꯕꯅꯣ ꯁꯨꯔꯨꯡ ꯍꯥꯞꯆꯤꯟꯕꯗꯣ ꯑꯗꯨꯏꯗꯨꯕꯨꯗꯤ ꯈꯔ ꯂꯥꯏꯠ ꯅꯨꯡ ꯈꯔ ꯊꯥꯗꯍꯧ ꯃꯥꯜꯂꯦ
ꯎꯝꯝꯇꯕꯗ ꯠ ꯕꯨꯨꯠꯀ ꯄꯨꯊꯣꯛꯑꯒ ꯂꯥꯏꯠ ꯇꯧꯔꯒ ꯁꯨꯔꯨꯝ ꯆꯪꯕꯤꯗꯣ ꯂꯪꯊꯧꯕꯥꯜ ꯂꯩꯗꯣ ꯑꯝꯇ ꯆꯠꯀꯦ ꯈꯟꯕꯅꯤ
ꯑꯗꯨ ꯅꯠꯇꯦ ꯑꯩꯅ ꯈ꯭ꯋꯥꯏ ꯆꯠꯅꯤꯡꯉꯤꯁꯤꯗꯤ ꯃꯣꯏꯒꯤ ꯄꯨꯟꯁꯤꯗꯣ ꯑꯩꯈꯣꯏꯅ ꯆꯠꯍꯧꯗ꯭ꯔꯤꯗꯅꯤ
ꯌꯦꯔ ꯆꯂꯣ ꯂꯣꯦꯒꯅꯤ
ꯑꯗ ꯍꯧꯖꯤꯛꯇꯤ ꯊꯤꯡꯖꯤꯟꯈ꯭ꯔꯦꯕ
ꯁ
ꯃꯣꯏ ꯏꯔꯥꯡ ꯐꯠꯇꯕꯦ ꯆꯤꯡ ꯑꯃꯨꯛ ꯀꯥ ꯌꯥꯗ꯭ꯔꯦ ꯑꯗꯨꯒ ꯊꯒꯠꯔꯣꯏꯅ ꯑꯃꯨꯛ ꯆꯤꯡ ꯀꯥꯔ ꯑꯃꯨꯛ ꯊꯥꯒꯠꯂꯛꯏꯦ
ꯅꯨꯡꯁꯤ ꯂ ꯂꯥ ꯂꯥ ꯂꯥ ꯂꯥꯥ
ꯆꯤꯡꯊ ꯃꯑꯣꯣꯡ ꯊꯥꯕ ꯑꯃꯇ ꯀꯥꯗꯒꯁꯤꯅꯦ ꯈꯁꯤꯦ ꯁꯥꯏꯠ ꯁꯥꯏꯠꯀꯗꯨꯗꯤ ꯏ ꯃꯑꯣꯡ ꯇꯥꯅꯒ ꯂꯩꯔꯣꯏꯕ ꯃꯣꯏꯒꯤ ꯆꯩꯅꯥꯒꯤ ꯒ꯭ꯔꯦꯠ ꯋꯥꯔ ꯑꯣꯐ ꯆꯅꯥꯒ ꯍꯥꯏꯗꯣ ꯑꯗꯨꯒꯨꯝꯕ
ꯎꯝ
ꯩꯅꯇ ꯅꯠꯇ꯭ꯔꯣ ꯀꯦꯛ ꯀꯦꯛ ꯇꯧꯔꯒ ꯃ ꯌꯦꯟ ꯃꯈꯥ ꯃꯊꯛ ꯆꯠꯄꯗ
ꯂꯋꯥꯏ ꯆꯠꯄꯗ ꯑꯩꯁꯨ ꯆꯠꯄ ꯉꯝꯃꯣꯏ ꯁꯨꯒꯝꯃꯦ ꯉꯝꯃꯣꯏꯗꯤ ꯑꯗ
ꯈꯔ ꯍꯥꯟꯅ ꯃꯊꯛꯇ ꯏꯗꯪ ꯌꯦꯡꯊꯕꯗ ꯀꯤꯔꯕꯗꯨꯗ
ꯀꯂ ꯀ ꯆꯠꯄꯅꯤ ꯀ ꯑꯗꯨ
ꯃꯈꯀꯥꯔꯣꯏ ꯎꯔꯦ ꯆꯠꯂꯨ ꯍꯥꯏꯔꯦ
ꯍꯁ ꯆ ꯆꯥ ꯍꯥꯖꯤꯅ ꯀꯃꯥꯏ ꯆꯁꯦꯕ
ꯀꯩ ꯀꯩ ꯏꯟꯖꯥꯡ ꯊꯣꯡꯉꯒꯦ
ꯁꯒꯂ ꯑ ꯊ ꯑꯃ ꯏꯔꯣꯜꯂꯦ ꯀꯩ ꯌꯥꯅꯤꯡꯉꯤ
ꯑꯗꯨ ꯑꯗꯨ ꯌꯦꯔ ꯅ ꯀꯩ ꯇꯣꯡꯉꯤ ꯏ ꯄꯅꯠꯇ꯭ꯔꯣ
ꯏꯗꯥꯥ
ꯅꯠꯇ ꯑꯌꯌꯣ
ꯑꯌꯨꯛ ꯄꯥꯟꯊꯣꯡ
ꯄꯄꯥꯗꯣ ꯍꯥꯎꯗꯤ ꯍꯥꯎꯒꯅꯦ ꯃꯥꯒꯤ ꯀꯩꯅꯣ ꯈꯔ ꯂꯩꯔꯤꯕ
ꯊ
ꯄꯣꯠꯇꯣ ꯃꯇꯨꯡ ꯇꯥꯕꯩꯗꯤꯗꯤ ꯂꯣꯏ ꯍꯥꯎꯋꯦꯕ ꯑꯗꯨꯒ
ꯎ
ꯑꯃ ꯈꯤꯇꯪ ꯗꯥꯛ ꯑꯣꯏꯁꯤꯟꯕꯁꯤꯡꯗꯣ
ꯎꯝ ꯈꯤꯇꯪ ꯂꯤꯔꯕꯔꯕ ꯨꯝꯗ
ꯑꯗꯨꯏꯅꯤꯁꯪꯗꯦ ꯈꯤꯇꯪ ꯀꯜꯂꯞ ꯇꯧꯔꯒ
ꯑꯣꯈꯥꯏꯅꯈ ꯎꯝ ꯗꯕꯅꯦ ꯍꯧꯖꯤꯛ ꯀꯥꯞ ꯄꯥꯝꯃꯦ ꯃꯇꯝꯅ ꯃꯣꯏ ꯄꯨꯊꯣꯔꯛꯏꯗꯣ ꯑꯩ ꯉꯇꯅ ꯂꯩꯔꯛꯏ ꯀꯥꯟꯅꯩꯁꯤꯗꯤ ꯁꯦꯡ
ꯑꯦ ꯑꯗꯨꯒ ꯅꯪꯅ ꯄꯟ ꯇꯔꯥꯒ ꯐꯧꯔꯤꯗꯨꯕꯨ
ꯐ ꯅꯝ ꯅꯝꯗꯦ ꯎꯝ ꯄꯥꯛꯅꯝ ꯑꯁꯤ ꯐꯖꯅ ꯀꯪꯍꯜꯂꯦꯅ ꯄꯥꯛꯅꯝꯁꯤꯁꯨ ꯍꯗ ꯑꯣꯅꯗ ꯑꯣꯟ ꯆꯈꯥꯔ ꯃ ꯀ
ꯀꯩꯅꯣꯈꯛ ꯉꯥꯏꯔꯦ ꯀ ꯃꯣꯏꯒꯤ ꯀꯪꯂꯥꯌꯦꯟ ꯄꯥꯛꯅꯁꯨ ꯇꯧꯗꯕꯏꯅꯦ
ꯊ ꯊꯪꯉ ꯣ ꯐꯉ ꯑꯗꯨ ꯀꯩꯅꯣꯅꯦ ꯎ ꯊꯧꯇ ꯃꯆꯥ ꯄꯤꯛꯇ꯭ꯔꯨꯗꯣ ꯀꯇꯦꯁꯃꯤꯟ ꯀꯧꯇꯥꯗꯣ ꯂꯨꯄꯥ ꯆꯥꯝꯃ ꯄꯤꯌꯦ
ꯑꯗꯨꯗꯤ ꯃꯣꯏ ꯄꯥꯛꯂꯝꯗꯣꯏꯅꯤ ꯂꯩꯔ ꯐꯩ ꯄꯤꯁ ꯑ ꯑꯃꯗ ꯀꯔꯤ
ꯎꯝ ꯑꯗꯨꯅꯕꯨ ꯌꯥꯝ ꯐꯔꯦ ꯑꯗꯨꯁꯨꯨꯝ ꯈꯜꯂꯤ ꯅꯃ
ꯐꯤꯁꯃ ꯍꯥꯏꯗꯤ ꯄꯨꯔꯥ ꯀꯩꯅꯣ ꯇꯅꯤ ꯀꯩꯁꯥ ꯌꯥꯝ ꯄꯥꯛꯄ ꯅꯠꯇꯦ
ꯎꯝ
ꯐꯣꯟꯒꯨꯝꯕꯒꯤ ꯃꯔꯤ ꯊꯧꯕ ꯑꯃ ꯄꯥꯛꯑꯅꯤ
ꯆꯏ ꯅꯨꯃꯤꯁꯇꯔꯤꯜꯗꯤ ꯅꯣ ꯌꯥꯎꯔꯤꯗꯤ
ꯎꯝ ꯀꯪꯂꯥꯟꯗꯣ ꯌꯥꯎꯕꯩꯅꯤ ꯇꯤꯀꯦꯠꯇ ꯇꯥꯡꯉꯁꯦ ꯑꯇꯣꯞꯄꯥꯛꯅꯝ ꯑꯣꯏꯔꯤꯗꯨ
ꯇꯔꯥꯥꯏ ꯐꯣꯠ ꯂꯩꯇꯦ
ꯀꯟꯅꯔ
ꯁꯝꯒꯤ ꯁꯝꯕꯂ ꯊꯣꯛꯑꯒ ꯁꯃꯣꯁꯥ ꯆꯥꯐꯝ ꯑꯃ ꯂꯩꯅꯤ ꯆꯤꯛꯀꯟ ꯁꯃꯣꯁꯥ
ꯄꯩꯁꯥꯄ ꯂ ꯊ ꯑꯣꯏꯣꯏꯗꯤ ꯀꯣꯏꯅ
ꯍꯥꯏꯗꯤ ꯀꯩꯅꯣꯗ ꯂꯩꯩꯁꯥꯝꯄꯥꯠꯀꯤ ꯐꯨꯠ ꯕ꯭ꯔꯤꯖꯇꯨꯒꯤ ꯍꯦꯛ ꯃꯈꯥ ꯃꯈꯥ ꯇ ꯍꯥꯏꯕꯨꯗꯤꯗꯤ ꯈꯤꯇꯪꯕꯨꯗꯤ ꯆꯠꯂꯦꯕ ꯑꯗꯨꯒ ꯃꯣꯏ ꯆꯤꯛꯀꯟ ꯁꯃꯣꯁꯥꯗꯨ ꯆꯤꯛꯀꯟ ꯋꯕꯁꯤꯡ
ꯎꯝ
ꯍꯥꯏꯗꯤ ꯑꯩꯈꯣꯏ ꯑꯇꯩ ꯆꯤꯛꯀꯟ ꯁꯃꯣꯁꯥ ꯇꯔꯥ ꯊꯔꯥ ꯄꯤꯕꯁꯤꯡꯗꯨꯗꯤ ꯀꯩꯅꯣ ꯇꯧꯗꯦꯅ ꯌꯦꯟ ꯑꯃꯐꯥꯎ ꯊꯦꯡꯅꯗꯗꯅ
ꯗꯤ
ꯑꯗꯨꯅꯦ
ꯃꯈꯈꯩ ꯅꯍꯥꯟꯨ ꯐ ꯂꯛ ꯄ ꯐꯃꯣꯡ ꯊꯥꯕꯗꯣ
ꯑ
ꯑꯗꯨꯁꯨ ꯆ ꯀꯟ ꯌꯥꯎꯕꯅꯤ
ꯑꯗꯣ ꯅꯪꯒꯤꯗꯨꯗꯤ ꯀꯣꯕꯤ ꯉꯥꯛ ꯌꯥꯎꯋꯅꯦꯅ ꯍꯥꯡꯉꯤꯗꯨꯗꯤ
ꯑꯦ ꯑꯩꯅ ꯏꯄꯥꯥꯟ ꯂꯩꯔꯛꯄ ꯏ ꯃꯅꯦ ꯅꯣꯡꯃ ꯂꯩꯔꯛꯄ ꯄꯨꯛꯅꯤꯡꯅꯨꯡ ꯁꯥꯕ ꯂꯩꯗꯅ ꯁꯒꯣꯜꯃꯟ ꯂꯣꯝꯗꯒꯤꯩ ꯆꯠꯂꯒꯅꯦꯕꯗꯣ
ꯏꯁꯁ ꯑꯩꯅ ꯍꯥꯏꯗꯗꯤ ꯑꯁꯤ ꯀꯩꯁꯥꯝꯄꯥ ꯂꯩꯔꯤꯉꯩꯔꯣ
ꯑꯣ ꯍꯣ ꯆꯂ ꯆꯥꯁ
ꯄꯨꯔꯥ ꯑꯩ ꯄꯣꯠꯇꯨ ꯌꯥꯝꯅ ꯂꯤꯛꯅ ꯇꯧꯗꯦꯕ ꯌꯥꯝꯅ ꯃꯑꯣꯡ ꯇꯥꯏꯕ ꯑꯩ ꯃꯊꯪꯁꯨ ꯆꯥꯅꯤꯡꯉꯤꯒꯥꯏ ꯍꯥꯏꯕ ꯍꯥꯏꯕ ꯃꯑꯣꯡꯗꯣ
ꯎ ꯆꯔ ꯆꯔ ꯃꯄꯥꯟꯅ ꯄꯣꯁꯦꯄꯥꯇ ꯅꯅꯥꯇꯅ
ꯄꯥꯟ ꯄꯨꯅ ꯍꯥꯏꯖꯦ ꯑ ꯍꯥꯏꯒ ꯌꯦꯟꯒ ꯇꯧꯔ ꯁꯥꯕ ꯄꯣꯠꯅꯦꯅ
ꯃꯃꯥꯏ ꯈꯧꯔꯤꯏꯁꯦ ꯀꯩꯅꯣꯝ ꯇꯧꯔꯤꯅꯦ
ꯀ
ꯃꯃꯥꯏ ꯈꯧꯔꯤꯁꯦ ꯀꯩꯅꯣꯝ ꯇꯧꯋꯦꯕ
ꯀꯦ ꯀ ꯔꯝꯇ ꯍꯌꯦ
ꯊꯨꯞꯄꯔꯀꯅꯗ
ꯎꯝ ꯀ ꯅ ꯉ ꯁꯤ ꯑꯣꯐꯤꯁ ꯂꯩꯔ
ꯅꯤꯉꯖ ꯊꯦꯗ ꯊ
ꯆꯠꯇꯄꯤꯁꯨꯗꯤ ꯊꯔꯝꯅ ꯆ ꯇꯄꯣꯟꯗ
ꯄꯩꯁꯥꯥꯁ ꯈꯔ ꯇꯥꯟꯁꯤꯜꯂꯒ ꯇ꯭ꯔꯦꯛꯀꯤꯡ ꯁꯨꯒꯗ ꯋꯥ ꯅꯠꯇ꯭ꯔ ꯕꯤꯏꯛꯇꯣ ꯑꯃ ꯂꯧꯔꯕ ꯑꯗꯨꯒ ꯀꯣꯏ ꯆꯠꯊꯁꯦꯤꯡ ꯆꯤꯡ ꯀꯥ ꯍꯧꯁꯦ ꯈꯣꯡꯎꯇꯨ ꯃꯑꯣꯡ ꯇꯥꯗ꯭ꯔꯗꯤ ꯌꯥꯗꯦꯕ
ꯎꯝ ꯂꯥꯏꯔꯤꯛꯇ ꯑꯇ ꯄꯥꯔꯒꯅꯦ ꯑꯗ ꯈꯜꯂꯒꯅꯦ ꯍꯧꯖꯤꯛ ꯑꯣꯖꯥꯔꯣꯝꯅꯥꯏ ꯃꯆꯥ ꯅꯨꯨꯄꯥꯗꯨꯣ ꯁꯤꯒꯤ ꯑꯃ ꯆꯠꯊꯣꯛꯑꯝꯗꯕꯅꯤ ꯗꯇꯔ ꯇ ꯏ ꯆꯆꯥꯠ ꯀꯗ ꯂꯣꯔꯦ ꯑꯤꯁꯁ ꯅ ꯃꯥꯥꯟꯁꯨ ꯀꯩꯃ ꯍꯥꯏ ꯉꯝꯗꯦ ꯃꯁꯥꯅ ꯃꯤ ꯑꯣꯏꯝꯅꯤꯅ ꯑꯉꯥꯡꯐꯝꯁꯨ ꯊꯣꯛꯣꯛꯇ꯭ꯔꯦꯅ ꯃꯁꯥꯅ ꯒ꯭ꯌꯥꯟ ꯇꯥꯔꯕꯅꯤꯅ ꯑꯅ ꯀꯣꯝ ꯂꯤꯁꯤꯡ ꯃꯥꯄꯟ ꯄꯤꯕ ꯂꯩꯌꯨ ꯍꯥꯏꯌꯦ ꯑꯗ ꯃꯄꯥꯗ ꯍꯥꯏꯌꯨ ꯍꯥꯏꯌꯦ ꯑ ꯃꯥ ꯇꯂꯤ ꯇꯂꯤ ꯅꯪ ꯂꯩ ꯅꯪ ꯂꯩ ꯃꯉꯣꯟꯗ ꯍꯥꯏꯌꯦ
ꯑꯗꯨꯅꯦ ꯇ꯭ꯔꯦꯛꯀꯤꯡ ꯁꯨꯒꯤ ꯃꯃꯟꯗꯣ
ꯑ ꯀꯩꯅꯗꯗꯤ ꯔꯤꯝꯁ ꯔꯤꯝꯁ ꯑꯗꯨꯅꯦ ꯀꯩꯅ ꯇꯧꯏ ꯈꯣꯡꯁꯦ ꯄꯨꯔꯥ ꯂꯩꯌꯦ ꯍꯁꯤꯗꯅ ꯈꯣꯡ ꯀꯖ ꯆꯦꯛꯁꯤꯟꯅ ꯊꯝꯗꯦ ꯍꯥꯏꯗꯤ ꯂꯤꯁꯤꯡ ꯇꯔꯥꯃꯥꯊꯣꯏ ꯄꯤꯌꯨ ꯀꯣꯡꯀꯨ ꯍꯨꯔꯥꯟꯗꯤ ꯃꯣꯏ
ꯑꯇꯥꯡꯨ ꯇꯣꯡꯕꯩꯅꯤ ꯈꯔꯥꯜꯂꯤꯗꯣ
ꯎꯝ ꯑꯦ ꯀꯅꯥ ꯃꯤ ꯇꯔ ꯃꯁꯦꯟꯗꯤ ꯑꯗꯨꯝ ꯇꯣꯡꯉ ꯇꯥꯕꯅꯤ ꯃꯣꯏꯒꯤ ꯍꯥꯎꯁ ꯍꯣꯜꯔ ꯀꯔꯤ ꯑꯗꯨ ꯆꯠꯂꯦꯅꯦ
ꯀꯩ ꯂꯝꯗ
ꯃꯐꯝ ꯁꯤꯟꯁꯤꯟ ꯄꯤ ꯍꯥꯏ
ꯎꯝ ꯆꯠꯅꯤꯡꯉꯗꯤ ꯑꯩꯈꯣꯏꯁꯨ ꯆꯠꯂꯦ ꯑꯩꯒ ꯄꯩꯁꯥ ꯈꯤꯇꯪ ꯆꯪꯕꯤꯕ
ꯍꯃ ꯄꯩꯁꯥ ꯆꯪꯕ ꯅꯠꯇꯦꯌꯦ ꯗꯥꯛꯇꯔꯒꯤ ꯍꯛ ꯀꯔꯤ ꯀꯩꯅꯣꯝ ꯍꯥꯏꯅꯤ ꯏꯦꯅ ꯍꯥꯏꯗꯤ
ꯑꯗꯨ ꯃꯣꯏ ꯊꯕꯛ ꯇꯧꯕ ꯆꯠꯄꯔꯝꯝꯕꯁꯨ ꯌꯥꯏ
ꯊꯕꯛꯅꯤ ꯗꯥꯛꯇꯔꯒꯤ ꯀꯩꯅꯣꯒꯨꯝꯕ ꯀꯩꯕ